ꯍꯥꯎ ꯇꯥꯏ ꯇꯥꯏꯌꯦ ꯨꯁꯤꯕꯤ
ꯑꯩꯒꯤ ꯑꯩꯒꯤ ꯅꯠꯇꯦ ꯑꯩꯒꯤ ꯈꯣꯟꯖꯦꯜꯗꯣ ꯐꯖꯅ ꯇꯥꯕ꯭ꯔꯥ
ꯇꯌꯦ ꯇꯌꯦ
ꯑꯣ ꯃꯤ ꯈꯔꯗꯤ ꯑꯩꯒꯤ ꯏꯁꯄꯤꯀꯔꯁꯦ ꯌꯥꯗꯦ ꯌꯥꯝ ꯇꯞꯅ ꯇꯥꯏ ꯍꯥꯏꯔꯛꯄ ꯑꯩꯒꯤ ꯏꯁꯄꯤꯀꯔꯁꯦ ꯃꯤ ꯈꯔꯗꯤ ꯑꯩꯒꯤꯁꯦ ꯌꯥꯝ ꯇꯞꯄꯦꯅ ꯍꯥꯏꯔꯛꯄ
ꯇꯞꯇꯦ ꯇꯞꯇꯦ ꯅꯪꯒꯤꯗꯤ ꯌꯥꯝ ꯅꯨꯡꯉꯥꯏꯔꯦ ꯎꯝ ꯀꯔꯤꯅꯣ
ꯈꯔꯒꯤꯁꯨ ꯅꯨꯡꯉꯥꯏꯇꯕ ꯐꯪꯉꯦꯕ
ꯎꯝ ꯑꯣ ꯑ ꯆꯥꯛ ꯆꯥꯔꯕꯣ
ꯑ ꯑꯩꯗꯤ ꯆꯥꯗ꯭ꯔꯦ
ꯀꯩꯒꯤ
ꯍꯣꯠꯅꯔꯦ ꯉꯁꯤꯗꯤ
ꯀꯅꯥꯒꯤ ꯕꯥꯔꯗꯦ ꯂꯩꯕ꯭ꯔꯣ
ꯑꯁ ꯏꯃꯥꯟꯅꯕꯤꯒꯤꯗꯣ
ꯑꯣ ꯌꯥꯝ ꯅ ꯀ
ꯀꯩꯀꯩ ꯆꯥꯔꯒꯦ ꯅꯣꯏꯗꯤ
ꯑꯩꯈꯣꯏꯗꯤ ꯃꯥꯏꯔꯦꯟ ꯃꯅꯥ ꯆꯝꯐꯨꯠ ꯑꯗꯨꯒ ꯎꯝ ꯁꯟ ꯃꯉꯟꯗꯣ ꯑꯗꯨ ꯀꯥꯡꯉꯧ ꯆꯥꯏꯌꯦ ꯌꯥꯝ ꯍꯥꯎꯋꯦ ꯑꯁ ꯆꯥꯛ ꯌꯥꯝ ꯆꯥꯈ꯭ꯔꯦ
ꯑꯆꯝꯕꯅ ꯍꯥꯎꯔꯅꯤ ꯍꯧꯖꯤꯛꯇꯤ
ꯎꯝ ꯑꯗꯨ ꯑꯣꯏꯔꯁꯨꯀꯣ ꯃꯤ ꯑꯣꯏꯣꯏ ꯍꯥꯏꯕꯅꯤꯅ ꯁꯥꯗꯤ ꯅꯨꯡꯇꯤꯒꯤ ꯆꯥꯅꯤꯡꯉꯦ
ꯎꯝ ꯑꯗꯨꯗꯤ ꯃꯤꯑꯣꯏꯕꯒꯤ ꯃꯍꯧꯁꯥ ꯑꯣꯏꯔꯅꯦ ꯄꯤꯁ ꯑꯍꯣꯏ ꯆꯥꯛ ꯈꯔ ꯌꯥꯝꯅ ꯆꯪꯅꯕ
ꯑꯥ ꯑꯗꯨ ꯆꯥꯅꯤꯡꯉꯦꯕ
ꯑꯩꯈꯣꯏꯒꯤ ꯂꯩꯁꯥꯕꯤ ꯃꯌꯥꯝꯁꯦ ꯌꯥꯝ ꯇꯧꯅꯔꯦꯀꯣ ꯍꯟꯗꯛꯇꯤ
ꯑ
ꯎꯝꯝ ꯇꯨꯝꯔꯕ꯭ꯔꯣ ꯑꯩ ꯏꯊꯟꯇꯅ ꯠꯇꯦ ꯍꯧꯖꯤꯛꯇꯤ ꯕꯥꯔꯗꯦ ꯂꯩꯕꯅꯤꯅ ꯏꯃꯥꯟꯅꯕꯤ ꯈꯣꯏꯗ ꯆꯠꯂꯦ ꯑ ꯃꯣꯏꯗ ꯑꯗꯨꯝ ꯂꯦꯛꯑꯅꯤ ꯉꯁꯤꯗꯤ
ꯃꯤ ꯑꯅꯤ ꯑꯍꯨꯝ ꯃꯔꯤ ꯂꯩꯑꯦ
ꯌꯥꯝ ꯌꯥꯝ ꯐꯩꯅꯦ ꯍꯧꯖꯤ ꯀꯥꯟꯁꯤꯗꯤ ꯃꯔꯨꯞꯁꯤꯡꯒ ꯇꯨꯝꯃꯤꯟꯅꯕ ꯐꯥꯎ ꯐꯪꯗ꯭ꯔꯔꯤꯅꯦ
ꯍꯣꯏ
ꯀꯣ ꯍꯥꯥ ꯅꯗꯤ ꯑꯁ ꯍꯥꯟꯅꯗꯤ ꯆꯥꯛꯁꯨ ꯆꯥꯃꯤꯟꯅꯩ ꯇꯨꯝꯁꯨ ꯇꯨꯝꯃꯤꯟꯅꯩ
ꯑꯗ ꯊꯕꯛꯁꯨ ꯁꯨꯃꯤꯟꯅꯩꯌꯦ ꯌꯨꯝ ꯑꯃꯃꯝꯗ ꯆꯠꯂꯒ ꯍꯟꯗꯛ ꯇꯧꯅ ꯑꯗꯨ꯭ꯔꯦꯖ
ꯑꯗꯨꯅꯦ ꯃꯇꯝ ꯍꯥꯏꯁꯦ ꯌꯥꯝ ꯍꯣꯡꯈ꯭ꯔꯦꯕ
ꯎꯝ ꯍꯧꯖꯤꯛꯇꯤ ꯀꯩꯅꯣ ꯃꯇꯝꯅꯤꯅ ꯌꯥꯝ ꯆꯥꯎꯈꯠꯈ꯭ꯔꯦꯅꯦ
ꯑ ꯆꯥꯎꯈꯠꯄꯁꯦ ꯑꯃꯔꯣꯝꯗ ꯍꯥꯏꯔꯗꯤ ꯐꯠꯇꯦꯗ ꯀꯣ
ꯎꯝ ꯐꯁꯨ ꯐꯩꯌꯦ ꯐꯠꯇꯦꯁꯨ ꯍꯥꯏ ꯑꯅꯤꯃꯛ ꯍꯥꯏꯅꯤꯡꯉꯥꯏ ꯂꯩꯇꯦꯗ ꯑꯃꯔꯣꯝꯗꯁꯨ ꯑꯃꯨꯛ ꯐꯕ ꯑꯃꯔꯣꯝꯗꯁꯨ ꯑꯃꯨꯛ ꯐꯠꯇꯕ
ꯎꯝ ꯎꯝ ꯑꯩꯈꯣꯏ ꯑꯩꯈꯣꯏ ꯑꯩꯈꯣꯏ ꯏꯌꯥꯝꯕꯁꯤꯡ ꯏꯆꯦꯁꯤꯡꯅ ꯍꯥꯏꯕꯗꯤ ꯍꯥꯟꯅ ꯊꯥꯏꯅꯒꯤ ꯃꯇꯝꯗꯀꯣ ꯌꯥꯝ ꯅꯨꯡꯉꯥꯏ ꯍꯥꯏꯌꯦ ꯃꯣꯏꯗꯤ
ꯑꯣ
ꯄꯤꯛꯅꯤꯛꯁꯨ ꯑꯗꯨꯝ ꯆꯠꯂꯦ ꯍꯥꯏꯌꯦ ꯀꯣꯏꯕꯁꯨ ꯑꯗꯨꯝ ꯆꯠꯂꯦ
ꯎꯝ ꯑꯩꯅ ꯎꯝ ꯑꯩꯅ ꯈꯟꯕꯗꯗꯤ ꯊꯥꯏꯅꯒꯤ ꯑꯃꯅ ꯍꯦꯟꯅꯅꯦꯩꯅ ꯈꯜꯂꯦꯗ
ꯑꯥ ꯃꯣꯏꯗꯤ ꯏꯁ ꯂꯩꯁꯥꯕꯤ ꯄꯥꯈꯪ ꯐꯥꯔꯁꯨ
ꯎ ꯑꯗꯨꯝ ꯆꯠꯃꯤꯟꯅꯔꯒ ꯁꯥꯟꯅꯃꯤꯟꯅꯔꯒ ꯀꯣ ꯍꯧꯖꯤꯛꯇꯤ ꯐꯣꯟ ꯄꯥꯏꯅꯔꯕꯅꯤꯅ ꯃꯄꯥꯟꯁꯨ ꯊꯣꯡꯅꯗ꯭ꯔꯦ
ꯑꯗꯨ ꯑꯗꯨꯅꯦ
ꯊꯥꯏꯅꯒꯤꯗꯣ ꯑꯃꯨꯛ ꯍꯟꯖꯤꯜꯂꯛꯑꯅꯤꯗ ꯍꯧꯖꯤꯛ ꯍꯖꯤ ꯂ
ꯎꯝ ꯐꯤꯔꯣꯟꯜꯁꯨꯀꯣ
ꯍꯧꯔꯛꯇ ꯑꯃꯨꯛ ꯍꯧꯔꯦꯕ
ꯎ ꯑꯩꯒꯤ ꯈꯣꯟꯖꯦꯜꯁꯦ ꯇꯥꯞꯄꯦ
ꯇꯞꯇꯦ ꯐꯖꯅ ꯇꯥꯏꯑ
ꯑꯩꯅ ꯍꯥꯏꯌꯦ ꯍꯥꯟꯅ ꯍꯥꯏꯔꯦꯕ ꯑꯩꯒꯤ ꯅꯪꯉꯣꯟꯗ ꯇꯥꯕꯗꯣ ꯀꯣꯟꯅ ꯇꯥꯔꯦꯕ
ꯑꯣ ꯑꯩꯈꯣꯏ ꯈꯨꯟꯒꯤꯗꯣ ꯅꯦꯠꯋꯥꯛꯛ ꯌꯥꯝ ꯑꯗꯨꯝ ꯅꯨꯡꯉꯥꯏꯕ꯭ꯔꯥ
ꯎꯝ ꯃꯩ ꯂꯥꯛꯑꯗꯤ ꯀꯩꯁꯨ ꯀꯥꯏꯗꯦ ꯑꯗꯨꯝ ꯅꯨꯡꯉꯥꯏ ꯑ
ꯑꯩꯗꯤ ꯅꯦꯠꯋꯥꯛ ꯑꯃꯨꯛ ꯌꯥꯗꯕ꯭ꯔꯥ ꯈꯕ
ꯌꯥꯏ ꯅꯪꯉꯣꯟꯗꯒꯤ ꯑꯣꯏꯔꯝꯒꯅꯤ
ꯑꯩꯅ ꯅꯦꯠꯋꯥꯛ ꯆꯠꯄ꯭ꯔꯥ
ꯆꯞꯇꯦ ꯑꯩꯒꯤ ꯈꯣꯟꯖꯦꯜ
ꯑꯩꯉꯣꯟꯗꯗꯤ
ꯑꯩꯒꯤ ꯉꯥꯡꯊꯣꯛꯄꯒ ꯅꯪꯅ ꯇꯥꯕꯒ ꯃꯥꯟꯅꯗ꯭ꯔꯦꯕ
ꯍꯧꯖꯤꯛ ꯅꯪ ꯍꯧꯖꯤꯛ ꯍꯥꯏꯕꯗꯣ ꯑꯩꯉꯣꯟꯗꯁꯦ ꯎꯝ ꯆꯞꯠꯇꯦ ꯑꯩꯉꯣꯟꯗꯗꯤ ꯆꯠꯄꯒꯨꯝ ꯇꯧꯕ ꯉꯥꯏꯍꯥꯛ ꯉꯍꯥꯛ ꯂ
ꯀꯩꯒꯤꯔꯥꯀꯣ ꯅꯦꯠꯋꯥꯛꯅꯔ ꯈꯪꯗ꯭ꯔꯔꯤꯅꯦ
ꯎꯝ ꯑꯁ ꯀꯥꯟ ꯌꯥꯝꯃꯦꯍꯦ ꯁꯤꯗꯗꯤ
ꯑꯦꯁ ꯀꯥꯡ ꯆꯤꯍꯟꯒꯅꯨ ꯀꯣ ꯍꯟꯗꯛ ꯃꯔꯛ
ꯀꯥꯡ ꯌꯥꯝꯃꯦ ꯂꯥꯏꯈꯨꯝꯕꯤꯗꯤ ꯄꯥꯛ ꯎꯗꯦ ꯑꯁꯤꯅꯗꯤ
ꯑꯁ ꯅꯣꯏꯔꯣꯝꯗꯒꯤ ꯀꯥꯡꯗꯨꯁꯨ ꯃꯁꯛꯇꯣ ꯃꯨꯔꯒ ꯆꯥꯎꯕꯅꯦ
ꯍꯧꯖꯤꯛ ꯀꯥꯡ ꯃꯇꯝ ꯑꯃꯨꯛ ꯂꯥꯛꯑꯕꯅꯤꯅ ꯀꯥꯡꯁꯦ ꯈꯔ ꯌꯥꯝꯃꯅꯤ ꯑꯗꯨ ꯃꯇꯨꯡꯗꯗꯤ ꯑꯃꯨꯛ ꯀꯩꯅꯣ ꯌꯥꯝꯃꯔꯣꯏꯗꯧꯕ ꯃꯥꯜꯂꯦ
ꯎꯝ ꯀꯥꯡꯒꯤ ꯃꯊꯦꯜꯗꯣ ꯍꯥꯎꯕꯅꯤꯅꯦꯍꯦ
ꯍꯣꯏ ꯈꯤꯆꯔꯤ ꯀꯩꯀꯥꯗꯣ ꯆꯥꯔꯨꯅꯤꯉꯥꯏ ꯃꯐꯝꯁꯨ ꯂꯩꯇꯦ
ꯊꯣꯝ ꯃꯇꯝꯅꯤ ꯍꯧꯖꯤꯛ ꯂꯩꯔꯝꯒꯅꯤ ꯌꯥꯝꯅ
ꯑꯔꯥꯞꯄ ꯃꯐꯝꯗ ꯈꯛꯇ ꯈꯪꯗꯦ ꯀꯥꯡ ꯅꯨꯃꯤꯠꯇ ꯙꯥꯎ ꯌꯥꯔꯗꯤ ꯀꯤꯍꯣꯝꯒꯤ ꯐꯥꯔꯝꯗ ꯆꯠꯁꯤꯔꯥꯅ ꯈꯟꯕꯅꯤ ꯏꯃꯥꯟꯅꯕꯤ ꯑꯃꯅ ꯀꯧꯔꯛꯄ ꯃꯣꯏ ꯃꯣꯏ ꯃꯃꯥꯟꯅꯕ ꯃꯃꯥꯟꯅꯕꯤ ꯈꯣꯏ ꯑꯝꯗꯣ ꯐꯤꯍꯣꯝꯒꯤ ꯐꯥꯝ ꯇꯧꯋꯦ ꯌꯥꯝ ꯆꯥꯎꯅ ꯂꯩꯑ ꯀꯥꯡ ꯅꯨꯃꯤꯠꯇ ꯂꯥꯛꯑꯣ ꯍꯥꯏꯌꯦ ꯍꯥꯏꯔꯛꯑꯦ ꯑꯗꯨꯗ ꯆꯠꯁꯤ
ꯑꯣ ꯍꯥꯎꯕꯅꯤꯅꯦ ꯀ ꯍꯣꯝꯁꯨ ꯀꯣ
ꯎꯝ
ꯊꯥꯏꯅꯗꯤ ꯑꯩꯈꯣꯏꯁꯨ ꯆꯥꯕ ꯌꯥꯝ ꯆꯠꯂꯦꯗꯅ ꯐꯥꯔꯝꯗ
ꯍꯣꯏ ꯍꯧꯖꯤꯛ ꯀꯩꯅꯣꯒꯤꯅ ꯆꯠꯇꯕꯒꯤꯅꯦꯕ
ꯑꯗꯨ ꯑꯗꯨꯅꯦ ꯀꯣꯏ ꯈꯗꯁꯨꯣ ꯃꯈꯥꯔꯣꯝꯗ ꯀꯩꯅꯣ ꯂꯩ ꯀꯦꯍꯣꯝ ꯐꯥꯝ ꯂꯩꯕꯗꯣ ꯃꯨꯠ ꯈꯔ ꯑꯃ ꯃꯥꯜꯂꯦꯀꯣ
ꯑꯣ ꯑꯁ ꯎ ꯄꯥꯝꯕꯤ ꯐꯥꯎ ꯂꯩꯔꯝꯃꯔꯣꯏꯗ ꯃꯅꯝꯐꯥꯎ ꯅꯝꯗ꯭ꯔꯦꯗ ꯑꯗꯨ ꯃꯇꯝꯗꯗꯤ ꯅꯨꯡꯉꯥꯏꯕꯅꯦꯀꯣ
ꯅꯨꯡꯉꯥꯏꯕꯅꯦ ꯅꯆꯦꯒ ꯑꯩꯒ ꯂꯟꯗ꯭ꯔꯤ ꯄꯥꯎ ꯃꯃ ꯑꯗꯔꯕꯣ
ꯎꯝ
ꯀꯤꯍꯣꯝ ꯍꯨꯔꯥꯟꯕ ꯆꯠꯄꯅꯦ ꯁꯨꯔꯤꯃ
ꯁꯟꯗꯦꯗ ꯑꯗꯨꯒ ꯂꯧ ꯆꯠꯄꯤꯔꯛꯑꯦꯅ ꯑꯗꯨꯗ ꯉꯥꯏꯍꯥꯛ ꯉꯥꯏꯍꯥꯛ ꯆꯪꯂꯒ ꯌꯦꯡꯕꯗꯣ ꯀꯨꯝꯕꯗ ꯑꯃꯨꯛ ꯌꯦꯡꯅꯤ ꯍꯜꯂꯛꯄꯗ ꯑꯃꯨꯛ ꯌꯦꯡꯒꯅꯤ
ꯎꯝ ꯌꯥꯝ ꯄꯥꯟꯕꯅꯤꯀꯣ ꯑꯗꯨꯗꯁꯨ
ꯑꯗꯨ ꯃꯇꯝꯗꯗꯤ ꯌꯥꯝ ꯄꯥꯝꯒꯅꯤ ꯑꯗꯨꯝ ꯑꯩꯈꯣꯏꯅ ꯐꯖꯅ ꯁꯦꯡꯗꯣꯛꯑꯦ ꯗꯤ ꯑꯗꯨꯝ ꯍꯧꯖꯤꯛꯐꯥꯎ ꯆꯥꯔ ꯂꯩꯒꯗꯕꯅꯦ ꯇꯟꯥꯟꯕꯒꯤꯅꯤ
ꯑꯗꯨꯅꯦ ꯂꯨꯇ꯭ꯔꯤꯒ ꯈꯨꯟꯕꯅꯦ ꯑꯗꯨ ꯂꯧ ꯌꯦꯟꯕꯗ
ꯎꯝ ꯁꯥ ꯉꯁꯥꯏꯒꯤ ꯑꯁ ꯑꯗꯨ ꯃꯇꯝꯗ ꯀꯤꯍꯣꯝ ꯌꯥꯝꯅꯗꯤ ꯆꯥꯕ ꯐꯪꯉꯦ ꯑꯗꯨ ꯃꯇꯨꯡꯗꯗꯤ ꯑꯁ ꯄꯥꯛ ꯐꯪꯗ꯭ꯔꯦꯗ
ꯑꯩꯈꯣꯏ ꯈꯨꯟꯗꯁꯨ ꯀꯤꯍꯣꯝ ꯆꯥꯟꯅꯒꯗꯕ ꯃꯥꯜꯂꯦ
ꯍꯣꯏ ꯆꯥꯟꯅꯒꯅꯤ ꯅꯍꯥꯟ ꯀꯩꯅꯣ ꯑꯃ ꯃꯔꯨ ꯑꯃ ꯄꯤꯔꯛꯄꯗꯣ ꯑꯗꯣ ꯊꯥꯔꯕ꯭ꯔ
ꯊꯥꯗ꯭ꯔꯤ ꯍꯧꯖꯤꯛ ꯊꯥꯕ ꯃꯇꯝꯂꯅꯦ
ꯍꯣꯏ ꯊꯥꯕ ꯌꯥꯔꯦ ꯃꯤ ꯈꯔꯒꯤꯗꯤ ꯃꯆꯥ ꯃꯆꯥ ꯍꯧꯕ ꯍꯧꯈ꯭ꯔꯦ ꯍꯥꯏꯔꯛꯑꯦ
ꯀꯅꯥ
ꯃꯣꯏ ꯑꯩꯈꯣꯏ ꯈꯨꯟꯒꯤꯗꯨꯅꯦꯗꯥ ꯑꯩꯈꯣꯏ ꯑꯗꯨꯁꯨ ꯑꯩꯈꯣꯏꯗ ꯑꯗꯨꯝ ꯆꯥꯟꯅꯒꯗꯕ ꯃꯥꯜꯂꯦ
ꯑꯗꯨꯗꯤ ꯀꯩꯅꯣꯅꯦ ꯎ ꯂꯩꯕꯥꯛꯇꯣ
ꯎꯝ
ꯅꯨꯡ ꯈꯔ ꯈꯔ ꯌꯥꯎꯕ ꯑꯣ ꯌꯥꯝꯅ ꯄꯦꯠꯇꯕ ꯂꯨꯁ ꯑꯣꯏꯕꯗꯣ ꯑꯗꯨꯗꯅ ꯐꯩꯌꯦ ꯍꯥꯏꯌꯦ
ꯑꯗꯨꯝ ꯌꯥꯒꯗꯣꯏꯕ ꯃꯥꯜꯂꯦ ꯑꯗꯨꯒ ꯑꯗꯨꯁꯨ ꯌꯥꯒꯅꯤ ꯑꯩꯈꯣꯏ ꯈꯨꯟꯗ ꯑꯗꯨꯒ ꯆꯨꯁꯨ ꯊꯥꯕ ꯌꯥꯒꯅꯤ ꯑꯗꯨꯒ ꯀꯤꯍꯣꯝꯁꯨ ꯊꯥꯕ ꯌꯥꯏ
ꯎꯝ ꯑꯗꯣ ꯅꯍꯥꯟ ꯍꯋꯥꯏꯗꯣ
ꯑꯥ
ꯃꯀꯨ ꯈꯣꯛꯇꯣꯛꯑꯒ ꯊꯥꯕ꯭ꯔꯥ ꯀꯃꯥꯏꯅ ꯊꯥꯕ꯭ꯔꯥ
ꯈꯪꯗꯦ ꯑꯩꯁꯨ ꯑꯩꯅ ꯈꯟꯕꯗꯤ ꯈꯪꯗꯦꯗ ꯑꯩꯁꯨ ꯃꯣꯏ ꯑꯗꯒꯤ ꯄꯤꯔꯛꯄꯗꯣ ꯃꯣꯏ ꯍꯤꯗꯥꯛ ꯂꯣꯏ ꯍꯥꯞꯄ ꯂꯣꯏꯔꯦꯃꯤ ꯑꯗꯨꯝ ꯑꯩꯒꯤ ꯋꯥ
ꯑꯗꯨ ꯃꯤ ꯈꯔꯗꯤ ꯆꯥꯏ ꯍꯥꯏꯌꯦ ꯑꯗꯣ
ꯍꯣꯏ ꯑꯩꯁꯨ ꯍꯥꯏꯕꯅꯦ ꯑꯩꯈꯣꯏꯔꯣꯝꯗ ꯎꯝ ꯆꯥꯕ ꯌꯥꯕ꯭ꯔꯥ ꯌꯥꯔꯗꯤ ꯈꯖꯤꯛꯇ ꯄꯤꯔꯛꯑꯣ ꯍꯥꯏꯔꯒ ꯎꯝ
ꯌꯥꯔꯣꯏꯌꯦ ꯍꯤꯗꯥꯛ ꯍꯥꯞꯃꯒ ꯄꯤꯔꯛꯄꯅꯦ ꯍꯥꯏꯌꯦ ꯑꯗꯨꯒꯤ ꯄꯤꯔꯛꯇꯦ
ꯆꯥꯕ ꯌꯥꯔꯣꯏ
ꯑꯩꯈꯣꯏꯅ ꯎꯗꯕꯒꯤ ꯋꯥꯅꯦꯕ ꯃꯤ ꯀꯦꯃꯤꯀꯦꯜꯁ ꯌꯥꯎꯔꯒ ꯀꯣ ꯍꯤꯗꯥꯛ ꯍꯥꯞꯄꯒ ꯑꯗꯨꯝ ꯊꯥꯅꯤꯉꯥꯏ ꯇꯣꯠꯈ꯭ꯔꯕꯅꯦꯕ ꯎ
ꯊꯥꯅꯤꯡꯉꯥꯏ ꯄꯤꯔꯛꯄꯅꯦꯕ ꯆꯥꯅꯤꯡꯉꯥꯏ ꯅꯠꯇ꯭ꯔꯦꯒ ꯆꯥꯅꯤꯡꯉꯥꯏ ꯅꯠꯇꯦꯕ ꯆꯥꯅꯤꯡꯉꯥꯏꯗꯤ ꯑꯩꯈꯣꯏꯅ ꯊꯥꯔꯒ ꯍꯧꯔꯛꯄ ꯃꯇꯝꯗ ꯆꯥꯅꯤꯉꯥꯏꯅꯦꯕ
ꯑꯁꯤꯒꯨꯝꯕ ꯑ ꯀꯩꯅꯣ ꯑꯩꯈꯣꯏ ꯃꯔꯨꯞꯁꯤꯡꯒꯀꯣ ꯈꯪꯉꯤꯗꯅ ꯈꯨꯟꯒꯤ ꯃꯔꯨꯞꯁꯤꯡꯗꯣ ꯅꯣꯏ ꯅꯌꯥꯝꯕ ꯅꯨꯄꯤ ꯊꯤꯗ꯭ꯔꯤꯉꯩꯗ
ꯎꯝ
ꯃꯈꯥꯗ ꯂꯩꯕ ꯂꯣꯛ ꯃꯅꯥꯛꯇ ꯂꯩꯕ ꯌꯨꯝꯗꯣ
ꯎꯝ
ꯑꯗꯨꯗ ꯃꯤ ꯌꯥꯝ ꯂꯩꯩꯌꯦꯕ ꯃꯣꯏꯁꯨ ꯊꯥꯅꯤꯉꯥꯏ ꯄꯨꯔꯛꯄ ꯑꯗꯣ ꯑꯩꯈꯣꯏ ꯂꯧꯔꯒ ꯌꯥꯝ ꯆꯥꯏꯌꯦ ꯑꯗꯨꯁꯨ ꯈꯪꯗꯕꯒꯤꯀꯣ
ꯑꯣ ꯑꯗꯨ ꯑꯩꯅ ꯈꯟꯕꯗꯗꯤ ꯃꯣꯏꯅ ꯄꯤꯔꯛꯄꯗꯣ ꯃꯔꯨꯗꯣ ꯌꯥꯝ ꯆꯥꯎꯗꯦ ꯆꯥꯕꯁꯨ ꯍꯥꯎꯗꯕꯒꯨꯝ ꯇꯧꯋꯦꯗ
ꯈꯪꯗꯦ ꯇꯦꯁꯁꯨ ꯇꯧꯔꯤꯗ ꯑꯩꯗꯤ
ꯊꯝꯕꯅꯤꯅ ꯃꯁꯥꯗꯣ ꯐ꯭ꯔꯦꯁ
ꯑꯣ
ꯀꯔꯤ ꯍꯥꯏꯁꯤꯔꯥ ꯍꯨꯕꯤ ꯆꯪꯕꯒꯤ ꯇꯥꯏꯞꯇ
ꯈꯣꯏ
ꯂꯥꯏ ꯂꯣꯏ ꯇꯧꯋꯦꯕ ꯃꯅꯨꯡ ꯎ ꯃꯅꯨꯡꯗ ꯊꯣꯛꯇꯣꯛꯑꯒꯦ ꯃꯔꯨꯁꯤꯡꯗꯣ ꯑꯗꯨꯃꯥꯏꯅꯥꯏ ꯇꯧꯈ꯭ꯔꯦꯕ
ꯑꯥ ꯍ ꯍꯥꯎꯗ ꯍꯥꯎꯗ ꯑꯗꯨꯣ ꯍꯛꯆꯥꯡꯁꯨ ꯐꯕꯅꯦ
ꯎꯝ ꯑꯁ ꯀ ꯌꯥꯃꯤꯍꯦ ꯂꯩ ꯌꯦ ꯇꯨꯃꯤ ꯀꯜꯂꯦ ꯕꯕ ꯂꯣꯏꯔꯦ ꯂꯣꯏꯔꯦ ꯁꯤꯔꯦ ꯁꯤꯔꯦ
ꯑ ꯀꯩꯅꯣ ꯏꯪꯕ ꯃꯇꯝꯗ ꯈꯔ ꯐꯩꯌꯦꯗꯀꯣ
ꯎꯝ ꯑꯁ ꯅꯨꯡꯁꯥꯒ ꯁꯥꯗꯑꯦ ꯅꯣꯡꯒ ꯆꯨꯗꯕꯅꯦ ꯅꯨꯡꯁꯥꯒ ꯁꯥꯦ ꯀꯥꯡꯅ ꯑꯃꯨ ꯆ ꯑꯁ
ꯎꯝ ꯀꯒꯗꯤ ꯆꯦ ꯈꯟꯒꯅꯨ ꯂꯥꯏꯅꯥ ꯌꯥꯝ ꯄꯛꯀꯅꯤ ꯅꯣꯏ ꯁ꯭ꯋꯥꯏꯒꯤ ꯀꯥꯡꯗꯨꯁꯨ ꯃꯁꯥꯒꯤ ꯌꯥꯝ ꯊꯤ ꯌꯥꯝ ꯆꯥꯎꯔꯒ ꯃꯨꯔꯒ
ꯍꯥꯥ
ꯅꯣꯏꯔꯣꯝꯒꯤ ꯀꯥꯡꯗꯣ ꯌꯥꯝ ꯆꯥꯎꯋꯦꯕ
ꯍꯣꯏ ꯌꯥꯝ ꯆꯥꯎꯋꯦ ꯏꯃꯨꯡꯩ
ꯎꯝ ꯁ ꯅꯣꯏꯗꯤ ꯆꯦꯡꯒꯨꯝ ꯆꯥꯕ ꯐꯪꯕ꯭ꯔꯣ
ꯑꯁ ꯐꯪꯗꯦꯗ ꯃꯁꯛ ꯄꯥꯎ ꯎꯕ ꯐꯪꯗꯦꯗ ꯊꯣꯛꯄ ꯍꯧꯥꯎꯅꯔꯕ꯭ꯔꯥ
ꯅꯣꯏ ꯅꯣꯏ ꯅꯃꯥꯗꯣ
ꯑꯥ
ꯂꯧ ꯆꯠꯄ ꯃꯇꯝꯗ ꯌꯥꯝ ꯁꯥꯠꯂꯒ ꯂꯩꯔꯝꯃꯤ ꯍꯥꯏꯌꯦ
ꯑꯣ ꯈꯪ